ꯍꯜꯂꯣ
ꯇ ꯑꯕꯣ
ꯑ ꯇꯥꯏ ꯇꯥꯏ ꯀꯣꯟꯒ ꯁꯤꯔꯦ
ꯇꯥꯏ ꯇꯥꯏ ꯇꯥ ꯀꯣꯏꯁꯦ
ꯎꯝ ꯑꯥꯎ ꯇꯥꯏꯌꯦ ꯑ ꯆꯠ
ꯀꯩ ꯃꯊꯦꯜ ꯆꯥꯔꯒꯦ ꯆꯥꯛ ꯆꯥꯔꯦ
ꯑꯩꯈꯣꯏ ꯏꯟꯖꯥꯡ ꯀꯩꯅꯣ ꯇꯧꯋꯦ ꯎ ꯀꯥꯡꯍꯧ ꯑꯃꯨꯛ ꯉꯧꯔꯦ ꯁꯧꯒ꯭ꯔꯤ ꯑꯃ ꯊꯣꯡꯉꯦ ꯑꯗꯨꯒ ꯊꯥꯡꯖꯤꯡ ꯃꯦꯠꯄꯒ ꯅꯣꯏꯗꯤꯀꯩ ꯌꯥꯔꯒꯦ
ꯌꯥ ꯎꯝ ꯎ ꯍꯋꯥꯏ ꯊꯣꯡꯕ ꯆꯥꯏꯌꯦ ꯑꯗꯣ ꯑꯆꯝꯕꯒꯨꯝꯕ ꯀꯩꯒꯨꯝꯕ ꯑꯣꯏꯅ
ꯎꯝ ꯑꯗꯨꯅ ꯐꯥꯏꯗ ꯆꯥꯛ ꯇꯣꯛꯄ ꯀꯨꯏꯔꯕꯣ ꯀꯩꯅꯣ ꯅꯣꯏ ꯈꯔ ꯊꯦꯡꯉꯣ ꯃꯥꯜꯂꯦꯀꯣ
ꯍꯥꯥ
ꯆꯥꯛ ꯊꯣꯡꯄ ꯀꯨꯏꯔꯕꯣ ꯈꯔ ꯊꯦꯡꯉ ꯃꯥꯜꯂꯦ ꯍꯥꯏꯕ ꯅꯣꯏꯒꯤ
ꯑ ꯆꯥꯛ ꯀꯨꯏꯗ꯭ꯔꯤꯌꯦ ꯑꯇꯣꯞꯄ
ꯎꯝ ꯉꯅꯥ ꯊꯣꯡꯕ꯭ꯔꯣ
ꯎꯝꯍꯨꯝ ꯑꯩꯈꯣꯏ ꯀꯥꯅꯣ
ꯑꯣꯝ ꯅꯣꯏ ꯅ ꯅꯥꯎꯄꯤ ꯑꯃ ꯂꯩꯕꯗꯣ ꯑ ꯂꯩ ꯂꯩꯅꯥꯎꯄꯤ ꯑꯃ ꯂꯩꯕꯗꯣ
ꯑꯥ
ꯑꯗꯨ ꯃꯥꯗꯤ ꯍꯧꯖꯤꯛ ꯀꯩ ꯇꯧꯔꯤꯒꯦ
ꯍꯥ ꯑꯗꯨ ꯑꯗꯨꯝ ꯌꯟꯖꯂꯏ ꯄꯁꯨ ꯊ ꯈꯨꯠꯇ ꯍꯧꯗ
ꯑꯣ
ꯏꯗ ꯑꯗꯨꯝ ꯂꯩꯌꯦꯒ ꯆꯥꯀꯠꯇꯦ ꯑꯩꯁꯨ ꯃꯥꯁ ꯌꯨꯝꯗ ꯂꯩꯃꯤꯟꯅꯔꯦ
ꯑꯩꯈꯣꯏꯒꯤ ꯔꯣꯃꯦꯁꯇꯣ
ꯑꯥ
ꯉꯗꯤ ꯀꯩꯅꯣꯒꯤ ꯊꯥꯖꯤꯜꯂꯦ ꯍꯥꯏꯕꯅꯦ ꯉꯁꯤ
ꯀꯔꯤ
ꯕꯦꯀꯔꯒꯤꯗꯣꯃ ꯉꯁꯤ ꯊꯥꯖꯤꯜꯂꯦ ꯍꯥꯏꯒꯨꯝ ꯇꯧꯋꯦ
ꯑꯩ ꯍꯥꯟꯅ ꯀꯩꯅꯣ ꯌꯥꯎꯔꯤꯅ ꯌꯨ ꯄꯤ ꯑꯦ ꯁꯤꯒꯤ ꯄ꯭ꯔꯤꯂꯤꯌꯝ ꯏꯁꯇꯣ
ꯑꯥ ꯑꯥ
ꯑꯗꯨꯗꯤ ꯑꯩꯗꯣ ꯌꯥꯔꯦꯕꯀꯣ ꯑꯗꯨꯒ ꯃꯦꯟꯁꯀꯤ ꯃꯇꯥꯡ ꯑꯣꯏꯔꯄꯁꯨ ꯑꯗꯨꯗ ꯀꯅꯥꯗꯣ ꯍꯪꯉꯒ
ꯊꯥꯗꯣꯏꯅꯣ ꯁꯤꯁꯤ ꯃꯊꯥ ꯁꯥ ꯂꯩꯔꯕꯣ
ꯃꯊꯥꯒꯤ ꯃꯊꯥ ꯉꯥꯛꯇꯅꯦ ꯅꯈꯣꯏꯅꯁꯨ ꯐꯖ ꯈꯪꯗꯔꯒꯀꯣ
ꯎꯝ ꯅꯪ ꯈꯪꯕꯒ ꯂꯩꯕ꯭ꯔꯣ
ꯁꯥꯍꯤꯇꯗ ꯑꯦ ꯅꯪ ꯍꯥꯟꯅ ꯂꯩꯃꯤꯟꯅꯔꯝꯕ ꯑꯃ ꯀꯩꯅꯣꯗꯣ
ꯀ
ꯑ ꯀꯩꯅꯣꯒꯤꯗꯣ ꯑꯗꯨ ꯃꯌꯨꯝꯗ ꯑꯗꯨꯝ ꯂꯩꯕꯗꯣ ꯑꯌꯥꯝꯕ ꯃꯇꯝꯗ
ꯑꯥ ꯑꯥ ꯑꯥ
ꯃꯥꯏ ꯃꯕꯨꯡꯗꯤ ꯐꯥꯎꯕ ꯃꯥꯜꯂꯦ ꯃꯥꯁꯇꯌꯥ ꯆꯠ ꯈꯪꯈꯤꯗꯒ
ꯍꯥꯏꯗꯔ ꯐꯒ
ꯑꯗꯣ ꯃꯤꯗꯤ ꯈꯤꯇꯪ ꯂꯩꯗꯅ ꯁꯖꯦꯁꯟꯕꯨ ꯍꯥꯏꯒꯗ꯭ꯔꯥ ꯃꯇꯦꯡ ꯄꯥꯡꯕꯤꯅꯕ ꯍꯥꯏꯗꯤ ꯂꯩ ꯍꯥꯏꯕ
ꯃꯤꯗꯤ ꯃꯕꯨꯡ ꯑꯃꯁꯨ ꯑꯅꯥ ꯂꯥꯏꯌꯦꯡꯒꯤ ꯊꯕꯛ ꯇꯧꯕꯅꯦ
ꯑꯣ ꯐꯩꯌꯦ ꯐꯩꯌꯦ
ꯅꯦ
ꯑꯗꯨꯅ ꯃꯉꯣꯟꯗ ꯍꯥꯏꯐꯦꯠ ꯍꯪꯉꯨꯗꯅꯅ
ꯈꯨꯠꯁꯨꯃꯟꯒꯥꯡ ꯁꯨꯝ ꯐꯪꯉꯛꯄꯁꯦ ꯅꯨꯡꯉꯥꯏꯇ꯭ꯔꯣ
ꯑꯣ ꯅꯨꯡꯉꯥꯏꯖꯔꯦꯅꯤꯀ
ꯑꯗꯨ ꯑꯣ ꯀꯅꯅꯨꯡꯉꯥꯏ ꯅꯣꯡꯁꯤꯡꯒꯤ ꯐꯤꯕꯝꯁꯨ ꯐꯠꯇꯦ
ꯅꯣꯏ ꯑꯗꯣꯝꯗ ꯅꯅꯨꯡ ꯇꯥꯗꯕ꯭ꯔꯥ
ꯇꯥꯏꯌꯦ
ꯑꯣ ꯑꯩꯈꯣꯏ ꯁꯤꯗ ꯍꯧꯖꯤꯛ ꯈꯔ ꯦꯑꯝꯃꯦ ꯑꯗꯨꯒ ꯇꯣꯛꯈ꯭ꯔꯦ
ꯁꯤꯗ ꯍꯧꯖꯤꯛ ꯈꯨꯝꯕ ꯂꯥꯎꯕ ꯇꯧꯔꯤꯌꯦ
ꯑꯣ
ꯑꯁ ꯍꯧꯖꯤꯛꯀꯥꯟꯁꯦ ꯍꯥꯟꯅ ꯀꯩꯅꯣ ꯇꯧꯗ꯭ꯔꯗꯤ ꯌꯥꯗ꯭ꯔꯦ ꯍꯥꯟꯅ ꯕꯣꯏꯗ ꯏꯁꯤꯟꯗ꯭ꯔꯗꯤ ꯌꯥꯗ꯭ꯔꯦ
ꯑꯣ
ꯀꯩꯅꯣꯗꯣ ꯕꯥꯁꯤ ꯈꯣꯡꯕꯤꯗꯣ
ꯀꯔꯤ
ꯕꯥꯁꯤꯈꯣꯕꯤꯗꯣ ꯃꯊꯛꯀꯤ
ꯑ ꯃꯊꯛꯀꯤ ꯋꯥꯁꯤ ꯐꯣꯡꯕꯤ ꯑꯥ ꯑꯥ
ꯀꯩꯗꯧꯔꯤꯅꯣ ꯍꯪꯉꯛꯏꯕ ꯍꯧꯖꯤꯛ
ꯑ
ꯋꯥꯔꯤ ꯋꯥꯇꯥꯏ ꯈꯔ ꯇꯧꯅꯤꯡꯉ
ꯑꯣ
ꯍꯧꯖꯤꯛꯁꯤꯒꯤ ꯃꯃꯥꯡꯗꯅ ꯏꯃꯥꯟꯅꯕꯤ ꯃꯈꯥꯗ ꯑꯃꯒ ꯇꯧꯔꯝꯃꯦ
ꯑꯣꯝ
ꯑꯅꯤꯔꯛ ꯀꯨꯝꯕ ꯑꯗꯨꯒ ꯑꯃꯨꯛ ꯏꯆꯦꯒ ꯇꯧꯔꯦꯗꯅ
ꯑꯦ ꯌꯥꯝ ꯊꯤ ꯕꯤꯖꯤꯅꯦꯕ ꯑꯣꯏꯔꯤꯁꯦ
ꯎꯝ ꯆꯤꯜꯂꯦ ꯍꯧꯁꯨ ꯀꯥꯏꯁ
ꯆꯤꯟꯃꯤꯁꯤꯅ ꯐꯠꯇ꯭ꯔꯣ ꯆꯤꯟꯃꯤꯁꯦ ꯌꯥꯝ ꯅꯨꯡꯉꯥꯏꯕꯅꯦ
ꯎꯝ ꯀꯣꯛꯇ ꯉꯥꯎꯋꯦꯗꯣ
ꯑꯥ ꯑꯩꯁꯨ ꯈꯔ ꯆꯤꯛꯑꯝꯃꯦ ꯉꯁꯥꯏ
ꯎꯝ ꯑꯃꯅ ꯑꯃꯨꯛ ꯍꯥꯏꯔꯛꯑꯦꯕꯀꯣ ꯑꯃ ꯑꯗꯩ ꯎ ꯍꯥꯏꯗꯤ ꯆꯦꯄꯥꯎꯁꯦ ꯃꯌꯥꯝ ꯂꯥꯛꯁꯤꯜꯂꯛꯀꯥꯟꯗꯗꯤ ꯀꯣꯛ ꯉꯥꯎꯑꯣ ꯑꯣꯏꯗꯅ
ꯍꯣꯏ
ꯑꯗꯨꯒꯤ ꯑꯃꯅ ꯍꯥꯏꯈꯤꯕ ꯋꯥꯗꯣ ꯑ ꯃꯅꯤꯡꯗ ꯂꯩꯔꯝꯅꯤ ꯑꯗꯒꯤ ꯀꯥꯡꯂꯨꯞꯀꯤ ꯀꯩꯅꯣ ꯑꯣꯏꯕ ꯑꯄꯨꯟꯕꯁꯨ ꯌꯥꯎꯔꯃꯤꯅꯅꯦ
ꯑꯣ ꯑꯗꯣ ꯃꯊꯛꯀꯤ ꯕꯥꯁꯤꯗꯨꯗꯤ ꯀꯩ ꯀꯩ ꯃꯇꯥꯡꯗꯒ ꯉꯁꯥꯏ ꯅꯣꯏ ꯑꯗꯨꯗꯤ ꯂꯩꯃꯤꯟꯅꯔꯤꯕꯅꯤꯅ ꯇꯣꯄꯤꯛ ꯈꯨꯗꯤꯡ ꯌꯥꯝ ꯊꯣꯛꯑꯕꯅꯤꯗ
ꯁꯦ ꯌꯥꯝ ꯊꯣꯛꯑꯦ
ꯍ
ꯏꯆꯦꯁꯤ ꯃꯤꯔꯝꯗꯒꯤ ꯂꯥꯛꯄꯁꯨ ꯃꯥꯜꯂꯦ
ꯎꯝ ꯑꯗꯣ ꯑꯩ ꯅꯉꯣꯟꯗ ꯀꯩꯅꯣꯝꯃ ꯍꯪꯒꯦꯗꯤ ꯈꯜꯂꯝꯕꯅꯤꯅꯦ ꯑ ꯒ꯭ꯔꯨꯞꯨꯞꯇ ꯒ꯭ꯔꯨꯨꯞꯇ ꯀꯩꯅꯣꯒꯤ ꯍꯣꯁꯇꯦꯜꯒꯤꯀꯣ ꯍꯣꯁꯇꯦꯜꯒꯤ ꯒ꯭ꯔꯨꯞꯇꯅꯦ
ꯑꯥ
ꯑꯦꯟꯁꯦꯟ ꯕꯤ ꯍꯥꯏꯕꯗꯣ ꯃꯃꯤꯡ ꯀꯩ ꯀꯧꯋꯦ ꯑꯗꯨꯗꯣ ꯀꯩꯅꯣꯗ ꯑꯩꯅ ꯈꯪꯕ ꯃꯤ ꯃꯥꯟꯕ ꯍꯥꯏꯇꯥꯔꯦ ꯁꯨꯝ ꯇꯤꯟꯅꯕꯗꯤ ꯅꯠꯇꯕ ꯁꯨꯝ ꯃꯁꯛ ꯈꯪꯕ
ꯑꯣ ꯎ ꯑꯩ ꯈꯣꯟꯗꯤ ꯑꯩ ꯍꯣꯔꯦꯟ ꯍꯣꯔꯦꯟ ꯌꯦꯡꯒꯦ
ꯇꯧꯕ ꯃꯁꯥꯒ ꯄꯥꯔꯒ ꯈꯤꯇꯪꯗꯤ ꯋꯥꯡꯇꯛ ꯇꯧꯕ ꯌꯥꯝꯅꯗꯤ ꯅꯠꯇꯦꯀꯣ ꯃꯁꯥꯗꯤ ꯄꯥꯕꯅꯦ ꯃꯥꯗꯣ ꯑꯩꯈꯣꯏꯒꯤ ꯇ꯭ꯔꯦꯅꯤꯡ ꯅꯤ ꯃꯨꯛꯇꯛ ꯇꯧꯔꯒꯅꯦ
ꯎꯝ
ꯑꯗꯨꯒ ꯄꯥꯔꯒ ꯋꯥꯡꯕꯅꯦꯕ ꯍꯥꯏꯗꯤ ꯌꯥꯝꯅ ꯋꯥꯡꯗ꯭ꯔꯣ ꯋꯥꯡꯕꯗꯤ ꯅꯠꯇꯕ ꯑꯗꯨꯑꯣꯏꯁꯨ ꯋꯥꯡꯗ
ꯈꯖꯤꯛ ꯈꯖꯥ ꯋꯥꯡꯕꯀꯣ
ꯍꯣ ꯍꯣꯏ ꯑꯗꯨ ꯀꯩꯅꯣ ꯃꯥꯁꯦ ꯑ ꯑꯩꯅ ꯁꯨꯝ ꯈꯟꯕꯗ ꯍꯥꯟꯅꯗꯤ ꯑꯦꯟꯁꯤꯟꯒꯤꯗꯣ ꯇꯝꯃꯝꯃꯤꯗꯅ ꯍꯧꯖꯤꯛꯁꯤꯅ ꯑꯩꯈꯣꯏꯒꯤ ꯑꯩꯈꯣꯏꯒꯤ ꯋꯥꯔꯗꯦꯟꯗꯣ
ꯎꯝ
ꯃꯣꯏꯒꯤ ꯗꯤꯄꯥꯔꯠꯃꯦꯟꯗ ꯑꯃꯨꯛ ꯇꯝꯕ ꯃꯥꯜꯂꯦꯕ
ꯎꯝ ꯎꯝ ꯑꯗꯨ ꯇꯝꯗꯤꯌꯦ ꯃꯥ ꯀꯩꯅꯣꯗꯨꯅ ꯑꯃꯨꯛ ꯇꯝꯃꯦ ꯏꯇꯤꯍꯥꯁꯀꯤ ꯃꯇꯥꯡꯗ ꯑꯃꯨꯛ ꯍꯥꯟꯅꯅ ꯑꯔꯤꯕ ꯏꯇꯤꯍꯥꯁꯅꯤꯅ
ꯎꯝ ꯎꯝ
ꯍꯧꯖꯤꯡꯅ ꯑꯃꯨꯛ ꯏꯇꯤꯍꯥꯁꯀꯤ ꯃꯇꯥꯡ ꯑꯣꯏꯒꯨꯝ ꯇꯧꯕꯅꯦ
ꯈꯪꯉꯕꯣ ꯑꯩꯅ ꯍꯥꯏꯃꯤꯁꯦ
ꯈꯪꯉꯦ ꯃꯤ ꯈꯔ ꯊꯤꯔꯞ ꯊꯧꯕꯗ ꯅꯠꯇ꯭ꯔꯣ
ꯍꯣꯏꯅꯦ ꯍꯣꯏꯅꯦ ꯌꯥꯝ ꯑꯣꯕꯔ ꯆꯠꯄꯗꯣ
ꯍꯣꯏ ꯌꯥꯝ ꯎꯝ ꯑꯗꯨꯒꯤ ꯃꯤꯗꯣ ꯑꯍꯕ ꯆꯉꯛ ꯆꯥꯉꯛꯇ꯭ꯔꯤꯉꯩꯗ ꯑꯩꯈꯣꯏ ꯃꯈꯥꯗ ꯏꯃꯥꯟꯅꯕꯤ ꯑꯃ ꯀꯦꯕ ꯍꯩꯕꯤꯗꯣ
ꯑꯥ
ꯑꯗꯨꯒ ꯈꯠꯅꯈ꯭ꯔꯕꯅꯤ
ꯇꯧꯗ ꯇꯧꯔꯝꯅꯤ ꯈꯪꯉꯦ ꯍꯥꯏꯗꯤ ꯍꯧꯖꯤꯛꯀꯤꯗꯨꯁꯨꯅꯦ ꯑꯩ ꯍꯧꯖꯤꯛꯀꯤꯗꯣ ꯑꯩ ꯈꯪꯉꯦꯕ ꯃꯁꯥꯛ ꯊꯥꯏꯅ ꯊꯥꯏꯅ ꯀꯣꯂꯦꯖ ꯈꯨꯂꯝꯕ ꯀꯣꯂꯦꯖ ꯄꯨꯜꯂꯁꯨ ꯀꯥꯎꯅꯕꯗꯤ ꯅꯠꯇꯦꯀꯣ ꯑꯗꯨꯝ ꯈꯪꯕ ꯍꯥꯏꯇꯥꯔꯦ ꯈꯪꯕꯗꯣ ꯑꯗꯨꯅꯦꯕ
ꯃꯁꯛ ꯏꯊꯤ ꯃꯩꯅꯦ ꯌꯥꯝ ꯀꯥꯛꯏꯃꯦ ꯇꯧꯕꯅꯦ
ꯇꯧꯕꯅꯦ ꯇꯧꯕꯅꯤ ꯃꯉꯥꯛꯀꯥ ꯊꯦꯀꯠꯄꯅꯦ ꯌꯥꯝ ꯃꯁꯛ ꯢꯊꯤ ꯊꯤꯒꯩ ꯍꯥꯢꯁꯦ
ꯑꯁ ꯏꯊꯤ ꯊꯤꯈꯩ ꯌꯥꯝ ꯀꯩꯅꯣ ꯇꯧꯕꯅꯦ
ꯑꯣ ꯑꯩꯗꯤ ꯃꯥꯗꯣ ꯀꯩꯅꯣ ꯇꯧꯔꯤ ꯈꯜꯂꯒ ꯑꯣꯏꯔꯝꯗ꯭ꯔꯕ ꯑꯗꯨꯅ ꯍꯧꯖꯤꯛꯀꯥꯟꯁꯤ ꯄꯨꯡ ꯀꯌꯥꯗ ꯇꯨꯝꯃꯤꯒꯦ
ꯇꯨꯝꯕ ꯆꯥꯕꯁꯦ ꯒ꯭ꯌꯥꯟ ꯑꯝꯇ ꯇꯥꯗ꯭ꯔꯦꯗ ꯍꯧꯖꯤꯛꯀꯥꯟꯁꯤꯗꯤ ꯇꯣ ꯑꯃꯃꯨꯛ ꯍꯣꯠꯅꯔꯤꯉꯩꯗ
ꯇꯨꯝꯕꯗꯤ ꯐꯖꯅ ꯇꯨꯝꯃꯣ
ꯈꯪꯗꯦ ꯇꯨꯝꯕ ꯍꯥꯏꯁꯦ ꯑꯗꯨꯝ ꯃꯦꯀꯞꯇꯤ ꯄꯨꯡ ꯃꯔꯤ ꯃꯔꯤ ꯃꯈꯥꯏ ꯁ꯭ꯋꯥꯏ ꯑꯗꯨꯝ ꯊꯣꯛꯑꯦ ꯅꯨꯡꯇꯤꯒꯤ ꯇꯨꯝꯃꯔꯣꯢꯌꯦ ꯑꯗꯨꯝ ꯅꯨꯡꯊꯤꯟ ꯆꯨꯞꯄ ꯑꯗꯨꯒ ꯅꯨꯃꯤꯗꯥ ꯍꯧꯖꯤꯛ ꯇꯨꯝꯗꯨꯢ
ꯑꯩꯗꯤ ꯑꯩ ꯅꯨꯡꯊꯤꯟꯗꯤ ꯇꯨꯝꯗ꯭ꯔꯦ ꯀꯣ ꯇꯧꯕꯇꯕꯨ ꯑꯩ ꯑꯌꯨꯛ ꯌꯥꯍꯥꯎꯗꯤ ꯊꯦꯛꯏꯍꯦ ꯑꯩ ꯄꯨꯡ ꯇꯔꯦꯠ ꯇꯥꯔꯝꯗꯥꯏꯗ ꯑꯗꯨꯝ ꯍꯧꯒꯠꯂꯦ
ꯎꯝ ꯄꯨꯡ ꯇꯔꯦꯠ ꯅꯤꯄꯥꯟꯗꯕꯨꯗꯤ ꯍꯧꯗꯤ ꯍꯧꯒꯠꯂꯦ ꯑꯗꯣ
ꯉꯟꯅ ꯍꯧꯒꯠꯄꯁꯦ ꯉꯝꯗ꯭ꯔꯦ ꯑꯗꯒꯤ ꯋꯥꯈꯜꯗꯁꯨ ꯍꯥꯟꯅ ꯈꯨꯇꯨꯝꯗꯣ ꯍꯥꯏꯗꯤ ꯑꯁ ꯑꯩ ꯉꯟꯅ ꯍꯧꯒꯠꯂꯗꯤ ꯍꯣꯔꯦꯟ ꯅꯨꯡꯊꯤꯟ ꯇꯨꯝꯅꯤꯡꯉꯛꯑꯅꯤ ꯍꯥꯏꯕꯒꯤ ꯋꯥꯈꯜ ꯈꯜꯂꯒ ꯂꯩꯈ꯭ꯔꯕꯅꯤꯅꯅꯦ ꯑꯗꯨꯝ ꯊꯦꯡꯅ ꯑꯗꯨꯝ ꯑꯗꯨꯝ ꯊꯦꯡꯅ ꯍꯧꯒꯠꯂꯦ ꯂꯩꯔꯦ ꯍꯥꯏꯕ
ꯎꯝ
ꯀꯔꯤꯅꯣ ꯑꯩꯅ ꯉꯥꯡꯉꯤꯁꯦ ꯑꯩ ꯏꯁꯥꯁꯨ ꯑꯃꯨꯛ ꯇꯥꯖꯩꯌꯦ
ꯑꯩꯁꯨ ꯐꯪꯗꯦꯉꯣ ꯏꯆꯦꯅ ꯉꯥꯡꯉꯤꯁꯤ ꯀꯔꯤꯅꯤ ꯍꯥꯏꯕ
ꯅꯪꯗꯤ ꯇꯥꯗ꯭ꯔꯣ ꯅꯪꯅ ꯉꯥꯡꯉꯤꯗꯣ ꯁꯥꯟꯅ ꯃꯁꯨꯛ
ꯇꯥꯏꯌꯦ ꯇꯥꯏ
ꯀꯩꯒꯤꯅꯣ ꯁꯤꯕꯣ
ꯑ ꯏꯆꯦ ꯍꯧꯖꯤꯛꯀꯥꯟꯁꯤꯕꯨ ꯀꯔꯤ ꯀꯔꯤ ꯏꯆ ꯃꯊꯦꯜꯅ ꯍꯥꯎꯕꯤꯔꯤꯒꯦ
ꯑꯁ ꯈꯪꯗꯔꯦꯗ ꯍꯧꯖꯤꯛꯀꯥꯟ ꯑꯩꯗꯤ ꯈꯪꯗꯦꯗ ꯎꯝ ꯄꯨꯡꯆꯥ ꯆꯥꯏ ꯄꯨꯡ ꯀꯩꯅꯣꯝ ꯇꯧꯋꯤꯗꯨꯅ ꯑꯩꯅ ꯌꯥꯝ ꯍꯦꯟꯅ ꯍꯧꯖꯤꯛ ꯁꯤꯃꯗꯤ ꯆꯥꯅꯤꯡꯏ ꯀꯥꯏꯅ ꯈꯟꯕꯒ ꯀꯩꯝ ꯇ ꯂꯩꯇꯦ
ꯎꯝ ꯍꯧꯖꯤꯛꯀꯥꯟꯁꯦ ꯈꯪꯗꯦꯅꯦ ꯑ ꯋꯥꯥꯏ ꯇꯧ ꯇꯧꯕ ꯈꯨꯗꯤꯡꯗꯅꯦ ꯃꯥꯏꯁꯨ ꯄꯥꯛꯇꯦ ꯍꯣꯠꯅꯗꯤ ꯍꯣꯠꯅꯔꯒ ꯃꯥꯏꯁꯦ ꯄꯥꯎ ꯁꯨꯡꯌꯥ ꯌꯥꯗꯦ ꯅꯣꯡꯃ ꯅꯣꯡꯃꯒꯤ ꯁꯨꯝ ꯄꯤꯛꯁꯤꯜꯂꯛꯑꯦ ꯀꯪꯁꯤꯜꯂꯛꯄꯗꯕꯨꯋ
ꯅꯪ ꯉꯁꯤ ꯌꯥꯝꯅꯁꯨ ꯋꯥꯔꯕ ꯃꯥꯜꯂꯦ ꯅꯪꯗꯦ
ꯎꯝ ꯑꯩ ꯍꯧꯖꯤꯛ ꯋꯥꯏꯗꯪ ꯂꯣꯏꯔꯤꯌꯦ ꯊꯕꯛ ꯏꯪꯈꯥꯡ
ꯑ ꯌꯥꯝꯅ ꯋꯥ ꯃꯥ ꯐꯖ ꯄꯣꯊꯥꯑꯣꯣ ꯐꯖ ꯇꯨꯝꯃꯣ
ꯎꯝ
ꯇꯨꯝꯕ ꯋꯥꯠꯂꯗꯤ ꯌꯥꯝ ꯁꯣꯛꯄꯅꯦ ꯆꯥꯗꯕꯗꯤ ꯈꯔꯕꯨ ꯐꯩ ꯆꯥꯗ꯭ꯔꯗꯤ ꯊꯨꯝ ꯖꯅꯤꯌꯥꯝꯝ
ꯑꯩꯅꯕꯨ ꯇꯨꯝꯕ ꯋꯥꯠꯂꯦ ꯍꯥꯏꯔꯁꯨꯅ ꯉꯁꯤ ꯉꯔꯛꯑꯒꯅꯤ ꯇꯨꯝꯕ ꯋꯥꯠꯂꯤꯁꯤ ꯅꯍꯥꯟ ꯍꯥꯏꯣꯏꯗꯤ ꯑꯩꯈꯣꯏ ꯂꯩꯐꯝꯗꯣ ꯂꯩꯔꯤꯉꯩ ꯇꯨꯝꯕꯗ
ꯎꯝ
ꯆꯨꯝꯕꯂ ꯆꯨꯝꯕꯗ ꯑꯁ ꯀꯩꯅꯣꯝꯅꯤꯀꯣ
ꯎꯝ ꯋꯥꯔ ꯀꯞꯀꯤꯕꯣꯜꯒ꯭ꯔ
ꯍꯥꯥ
ꯕꯣꯜꯒ ꯌꯦꯡꯗ꯭ꯔꯣ ꯍꯥꯏꯕ
ꯌꯦꯡꯉꯦ ꯉꯁꯥꯏ ꯅꯣꯡꯉꯥꯜꯂꯝꯗꯥꯏꯗ ꯏꯃꯥ ꯃꯤꯍꯨꯟꯁꯦ ꯌꯨꯝꯁꯦ ꯌꯥꯎꯗꯕꯅꯤꯀꯣ ꯉꯁꯥꯏ ꯅꯣꯡꯉꯥꯜꯂꯝꯗꯥꯏꯒꯤ ꯌꯦꯡꯕꯗꯨꯗꯤ
ꯎꯝ ꯑꯩꯗꯤ ꯌꯦꯡꯗꯦꯗ
ꯑꯃꯁꯨꯡ ꯖꯟ ꯌꯥꯝ ꯍꯩꯌꯦꯕ ꯃꯣꯏ ꯁꯥꯟꯅꯔꯤꯕꯅꯤꯗꯣ
ꯑꯝ ꯑꯥ
ꯅꯃꯤꯍꯨꯖꯤꯦ ꯄꯨ ꯀꯩꯅꯣ ꯂꯩꯕ ꯃꯤ ꯑꯣꯏꯔꯗꯤ ꯄꯣꯛꯈꯥꯏꯔ ꯁꯤꯗꯣꯏꯅꯦ
ꯑꯩꯗꯤ ꯄꯥꯈꯠꯄ ꯄꯥꯈꯠꯄꯒꯨꯝꯕ ꯇꯧꯐꯝ ꯈꯪꯗꯕ ꯂꯩꯗꯅ ꯑꯍꯪꯗꯦ ꯑꯗꯨꯃꯥꯏꯅ ꯍꯦꯛ ꯇꯧꯔꯕ ꯑꯩ ꯊꯤ ꯐ ꯍꯥꯏ ꯉꯥꯅꯤ
ꯑꯩꯁꯨ ꯇꯧꯋꯦ ꯏꯁꯥꯗꯅꯦ ꯊꯕꯛ ꯑꯃꯒꯨꯝꯕ ꯇꯧꯔꯝꯕꯒꯤ ꯄꯥꯈꯠꯄ ꯂꯩꯇ꯭ꯔꯥ ꯑꯗꯨꯣ ꯏꯁꯥꯁꯦ ꯑꯗꯨꯝ ꯊꯤ ꯐꯥꯏꯅꯤꯡꯉꯥꯏ ꯎꯝ ꯀꯩꯅꯣꯝꯃ ꯏꯁꯥꯗ ꯐꯥꯎꯕꯒꯨꯝ ꯀꯩꯒꯨꯝꯕ